ꯎꯝ ꯍꯜꯂꯣ
ꯍꯜꯂꯣ
ꯎꯝ ꯇꯥꯏ
ꯎꯝ
ꯀꯅꯥ ꯀꯅꯥꯒꯅꯣ ꯋꯥꯔꯤ ꯁꯨꯅꯔꯤꯁꯤꯕꯣ
ꯈꯝꯕꯜꯂꯤꯔꯣ
ꯅꯣꯏ ꯅꯣꯏꯒꯤ ꯅꯣꯏꯒꯤ ꯍꯣꯏ ꯈꯝꯃꯜꯂꯤꯅꯦ ꯅꯣꯏꯒꯤ ꯅꯣꯏꯒꯤ ꯅꯨꯄꯤꯁꯤ ꯅꯣꯏꯒꯤ ꯅꯨꯄꯤꯗ꯭ꯔꯣ ꯍꯥꯏꯁꯦ
ꯅꯠꯇꯦꯗ ꯀꯗꯥꯏꯗꯩꯅꯣ ꯑꯩꯒꯤ ꯊꯕꯛ ꯂꯣꯏꯗꯕ ꯃꯌꯥꯝ ꯂꯩ ꯑꯗꯨꯒꯤꯅꯦ
ꯎꯝ ꯀꯩ ꯊꯕꯛꯅꯣ ꯂꯣꯏꯗ꯭ꯔꯤꯁꯦ ꯍꯥꯏꯌꯣ ꯍꯥꯏꯌꯣ ꯍꯥꯏꯌꯣ
ꯎꯝ ꯃꯣꯏꯒꯤꯁꯨ ꯌꯥꯅꯗ ꯆꯠꯇ ꯌꯥꯄꯣꯟꯇꯦꯅꯦ ꯑꯩꯒꯤꯁꯨ ꯂꯣꯏꯗ꯭ꯔꯤꯅꯤꯅ
ꯃꯥꯅꯤ ꯃꯥꯅꯤ
ꯎꯝ ꯀꯩ ꯆꯥꯏꯅꯣ ꯅꯪꯕꯣ
ꯑꯆꯥꯄꯣꯠ ꯆꯥꯏꯅꯦ
ꯑꯁ ꯑꯆꯥꯄꯣꯠ ꯆꯥ ꯃꯤ ꯉꯥꯛꯇ
ꯅꯨꯡꯗꯥꯡ ꯇꯥꯔꯗꯤ ꯑꯆꯥꯄꯣꯠꯆꯥꯕꯤ ꯉꯥꯛꯇ ꯊꯦꯡꯅꯩꯕ
ꯎꯝ ꯅꯪꯁꯨ ꯆꯥꯗꯣꯏꯅꯦ ꯅꯪꯁꯨ ꯅꯪ ꯅꯪꯁꯨ ꯁꯤ ꯆꯥꯕ ꯀꯣꯟꯅꯗꯔꯗꯤ ꯅꯪ ꯁꯨ ꯑꯃꯨꯛꯀ ꯌꯥꯎ ꯆꯤꯟꯗꯣꯏꯅꯦ ꯅꯪ ꯀꯤꯗ꯭ꯔꯣ꯫
ꯈꯔ ꯄꯤꯕꯤꯌꯨꯗꯅ ꯈꯔ ꯆꯥꯒꯦ ꯑꯩꯁꯨ ꯈꯔ ꯂꯩꯕꯤꯌꯣ ꯈꯔ ꯆꯥꯒꯦ
ꯊꯤꯡꯕꯤꯗꯦ ꯂꯥꯎ ꯆꯥꯁꯦ ꯂꯥꯎ꯫
ꯄꯩꯁꯥꯅ ꯄꯥꯏꯗꯕꯅ ꯈꯔ ꯂꯩꯕꯤꯌꯣ
ꯂꯥꯛꯑꯣ ꯍꯥꯏꯔꯤꯁꯤꯅꯦ ꯑꯩꯅ ꯍꯥꯏꯔꯤꯁꯦ ꯂꯥꯛꯑꯣ ꯇꯥꯃꯤꯟꯅꯔꯁꯦ ꯑꯩꯅ
ꯆꯦꯜꯂꯛꯑꯦ ꯆꯦꯜꯂꯛꯑꯦ ꯂꯧ ꯂꯛꯑꯦ꯫
ꯎꯝ ꯂꯥꯛꯑꯣ ꯂꯥꯛꯑꯣ ꯆꯤꯂꯣ ꯆꯤꯂꯣ ꯈꯔ ꯌꯥꯡꯉꯨ ꯆꯦꯡꯉꯨ
ꯑꯗꯨ ꯏꯜꯂꯛꯇꯣꯏꯅꯦꯀꯣ ꯏꯟꯗꯗꯤ ꯆꯥꯔꯣꯏ ꯑꯩꯗꯤ
ꯑꯣ ꯑꯗꯨ ꯌꯧꯔꯗꯤ ꯑꯩꯈꯣꯏꯗꯤ ꯒ꯭ꯌꯥꯟ ꯇꯥꯖꯩ꯫
ꯎꯝ
ꯒ꯭ꯌꯥꯟ ꯇꯥꯖꯩ ꯍꯥꯏꯕꯤꯗꯨꯅꯦ ꯍꯥꯏꯕꯗꯨꯅꯦ꯫
ꯎꯝ
ꯎꯝ ꯀꯌꯥꯃꯨꯛ ꯋꯥꯠꯂꯤꯕ꯭ꯔꯣ ꯅꯪꯒꯤꯕꯨ ꯍꯥ
ꯑꯅꯧꯕ ꯍꯧꯕꯅꯤꯀꯩꯅꫭ
ꯑꯅꯧꯕ ꯍꯧꯕꯅꯦ꯫
ꯎꯝ
ꯑꯅꯧꯕ ꯍꯧꯕꯁꯤꯡꯕꯨ ꯌꯥꯕ꯭ꯔꯣꯅꯦ ꯀꯣꯜ ꯇꯧꯕ ꯌꯥꯔꯕ꯭ꯔꯣꯅꯦ
ꯁꯤ ꯑꯥꯔꯗ ꯇꯧꯅꯩꯁꯤꯖꯤꯗꯩꯕꯥꯅꯤ
ꯎꯝ ꯏꯅꯥꯎꯄꯤꯁꯤ ꯌꯥꯗꯦꯅꯦ ꯀꯩꯗꯧꯕꯩꯅꯣ
ꯑꯅꯧꯕ ꯍꯥꯏꯁꯦ ꯁꯨꯃꯥꯏꯅ ꯇꯧꯕ ꯑꯥ ꯁꯦꯝꯕꯤ ꯁꯦꯝꯕꯤꯔꯒ ꯁꯤꯖꯤꯟꯅꯗꯕ ꯑꯗꯨ ꯃꯃꯥꯡꯗ ꯑꯗꯨꯗꯅꯤꯗꯥ ꯑꯩꯒꯤꯁꯦ ꯍꯥꯟꯅꯗꯒꯤ ꯁꯦꯝꯕꯤꯗ
ꯎꯝ
ꯑꯗꯨꯒ ꯁꯤꯖꯤꯟꯅꯗꯕ
ꯏꯅꯥꯎꯎꯄꯤꯒꯤꯁꯨ ꯅꯍꯥꯟ ꯍꯞꯇꯥꯗꯅꯦꯕꯀꯣ
ꯃꯅꯤ
ꯑꯗꯨ ꯌꯥꯗꯕꯅꯤꯗ
ꯑ ꯑꯗꯨꯗꯤ ꯌꯥꯐꯝ ꯊꯣꯛ ꯑꯦꯅ
ꯀꯥꯔꯁꯦ ꯀꯩꯗꯧꯕꯒꯤꯅꯣ
ꯈꯪꯗꯦ ꯑꯗꯨꯗꯤ ꯑꯩꯅ ꯅꯠꯇꯦ ꯅꯊꯥꯟꯇꯔꫭ ꯑꯆꯥꯄꯣꯠ ꯆꯥꯏꯗꯨꯕꯨ ꯀꯩꯗꯧꯔꯃꯤꯅꯣ
ꯏꯆꯦꯒ
ꯃꯒꯤꯕꯣ ꯄꯖꯕ
ꯎꯝ ꯑꯉꯥꯡ ꯇꯨꯃꯤꯟ ꯂꯩꯌꯨ ꯁꯦꯁ ꯑꯉꯥꯡ ꯇꯨꯃꯤꯟ ꯂꯩꯌꯨ
ꯏꯇꯩ ꯀꯧꯅꯤꯡꯗꯔꯣ
ꯌꯥ ꯑꯗꯨꯗꯤ ꯌꯥꯖꯔꯦ ꯨ ꯏꯁꯤꯡꯁꯤꯡ ꯁꯤꯡ ꯂꯩꯇ꯭ꯔꯦꯀꯣ
ꯂꯥꯁ ꯂꯥꯁꯇ ꯑꯩꯈꯣꯏ ꯆꯦꯗꯣ ꯑꯉꯥꯡ ꯑꯅꯤ ꯁꯨꯔꯦ ꯍꯥꯏꯔꯛꯀꯅꯤꯀꯣ
ꯑꯣ ꯏꯆꯦ ꯑꯉꯥꯡ ꯑꯅꯤ ꯁꯨꯔꯦ
ꯎꯝ
ꯉꯅꯤꯁꯨꯨꯔꯦ
ꯎꯝ ꯎꯝꯝ
ꯅꯪꯗꯤ ꯕꯣ ꯌꯦꯡꯈꯤꯔꯣꯏꯗ꯭ꯔꯣ ꯕꯣ ꯄꯨꯡ ꯀꯌꯥꯗꯨꯅꯣ
ꯕꯥꯔꯣ ꯃꯈꯥꯏꯗꯥꯅꯤ ꯏꯆꯟꯇꫭꯝꯕꯤ
ꯑꯣ ꯑꯣ ꯐꯅꯦ ꯐꯅꯦ ꯏꯌꯥꯝꯕ ꯐꯖꯅ ꯍꯣꯠꯅꯕꯤꯌꯨ ꯐꯖꯅ ꯌꯦꯡꯕꯤꯌꯨ ꯀꯅꯥꯅ ꯌꯥꯝꯝꯒꯦ ꯍꯥꯏꯅ ꯑꯗꯨꯝ ꯍꯔꯥꯎꯖꯕꯤꯔꯣ ꯉꯁꯤ ꯅꯪꯅ ꯑꯄꯥꯝꯕꯗꯣ ꯊꯨꯡꯕꯁꯨ ꯑꯣꯏꯖꯔꯣ ꯅꯅꯥꯎ ꯑꯩꯅ ꯕꯣꯔ ꯄꯤꯔꯕꯅ ꯏꯌꯥꯝꯕꯒꯤ ꯑꯣꯏꯔꯣꯅ
ꯎꯝ ꯁꯤꯡ ꯅꯨ ꯄ ꯑꯩꯒꯤ
ꯎꯝ ꯎꯝ ꯄꯩꯁꯥꯁꯨ ꯋꯥꯅ ꯀꯩꯅꯣ ꯇꯧꯈ꯭ꯔꯒꯦꯅ ꯐꯪꯖꯔꯣ ꯐꯪꯖꯔꯣ ꯅꯤꯡꯕ ꯊꯨꯡꯖꯔꯣ
ꯎꯝ ꯎꯝ
ꯀꯔꯤꯒꯤ ꯎꯝꯝ ꯍꯝ ꯅꯪꯗꯤ ꯅꯪ ꯃꯄꯥꯗꯤ ꯇꯨꯝꯈ꯭ꯔꯕꯣ ꯀꯃꯥꯏꯅ ꯇꯧꯕꯅꯣ
ꯎꯝ ꯇꯨꯝꯊꯈ꯭ꯔꯦꯗ ꯑꯩꯈꯣꯏꯅꯦꯒ ꯃꯕꯥꯅꯤ ꯐꯃꯨꯡ ꯑꯃꯁꯨ ꯇꯨꯝꯍꯜꯂꯦ ꯑꯩ ꯐꯃꯨꯡ ꯑꯃꯁꯨ ꯇꯨꯝ ꯂꯩꯅꯤ ꯃꯅꯨꯡꯗ ꯀꯦꯕꯤꯟ ꯃꯅꯨꯡꯗ ꯂꯩꯕꯗꯣ ꯅꯨꯡꯉꯥꯏꯇꯕꯀꯣ ꯃꯄꯥꯟꯗ ꯊꯣꯛꯑꯒ ꯍꯪꯆꯤꯠ ꯂꯥꯡꯉꯝꯕꯅꯤ ꯇꯨꯝꯕꯁꯨ ꯇꯜꯂꯦꯗ ꯇꯨꯝꯁꯨ ꯇꯨꯝꯅꯤꯡꯗꯦ
ꯎꯝ ꯍꯧꯖꯤꯛꯀꯥꯟ ꯇꯨꯝꯕ ꯌꯥꯗꯕꯅꯤꯅ
ꯎꯝ
ꯅꯪꯒꯤ ꯋꯥꯔꯤ ꯁꯥꯅꯕꯅꯤꯅ ꯃꯕꯥꯅꯤ ꯇꯨꯝꯕ ꯗꯤꯁꯇꯔꯕ ꯇꯧꯒꯅꯤ
ꯑꯥ
ꯅꯪꯗꯤ ꯋꯥꯔꯤ ꯁꯅꯕꯅꯤꯅ ꯃꯕꯥꯅꯤꯗ ꯇꯨꯝꯕ ꯌꯥꯔꯣꯏꯕ ꯅꯪ ꯃꯅꯨꯡꯗ ꯂꯩꯔꯗꯤ ꯃꯄꯥꯟꯗꯁꯨ ꯂꯩꯕ ꯐꯩ ꯀꯥꯏꯗꯦ
ꯎꯝ
ꯎꯝꯝ ꯑꯁꯤ ꯑꯩꯈꯣꯏ ꯍꯧꯖꯤꯛ ꯑꯁꯤ ꯑꯁꯤ ꯁꯤꯁꯦ ꯂꯧꯕ ꯂꯣꯏꯔꯒ ꯑꯃꯨꯛꯀ ꯑꯅꯧꯕ ꯑꯃꯨꯛꯀ ꯂꯥꯛꯀꯗ꯭ꯔꯣ
ꯈꯪꯗꯦꯗ ꯑꯗꯨꯗꯤ
ꯈꯪꯗꯦꯀꯣ ꯑꯗꯨꯗꯤ
ꯎꯝ
ꯎꯝ ꯅꯠꯇꯔ꯭ꯥ ꯒ ꯎꯝ ꯑꯩꯈꯣꯏ ꯁꯤ ꯑꯁꯤ ꯇꯧꯕꯅꯣ ꯂꯣꯏꯔꯕ꯭ꯔꯥ ꯀꯃꯥꯏꯅ ꯇꯧꯕꯅꯣ
ꯈꯪꯗꯦ ꯑꯩꯁꯨ ꯅꯣꯂꯦꯖ ꯑꯃꯇ ꯂꯩꯇꯦ ꯁꯤꯖꯤꯒꯤ ꯋꯥꯔꯤ ꯁꯥꯟꯅꯧꯅ ꯁꯥꯟꯅꯔꯤꯕꯃꯥꯏꯅ
ꯈꯣꯏꯁꯦ ꯄꯨꯔꯥ ꯒꯗꯥꯥ ꯑꯣꯏꯔꯦꯅꯦ ꯒꯗꯥꯥ
ꯒꯗꯥ ꯃꯛꯇꯤ ꯅꯠꯇꯦ
ꯂꯨ ꯨ ꯖꯨꯅ ꯑꯣꯏꯗꯤ ꯑꯣꯏꯅꯤꯡꯁꯦꯕ ꯆꯨꯝꯃꯤ ꯆꯨꯝꯃꯤ
ꯀꯩꯩꯅ ꯐꯅ ꯀꯦ ꯇ
ꯎꯝ ꯅꯠꯇꯦ ꯅꯠꯇꯦ ꯃꯥꯅꯤ ꯃꯥꯅꯤ
ꯃꯤꯁꯤꯡꯁꯦ ꯁꯤ ꯂꯣꯏꯅ ꯈ꯭ꯔꯗꯤ ꯃꯇꯧ ꯑꯧꯅ ꯈꯔꯤꯗꯤꯀꯣ ꯅꯪ ꯑꯩ ꯀꯅꯥꯅꯣ ꯈꯪ ꯄꯣꯠꯇꯦꯕ ꯇꯧꯔꯤꯃꯤꯌꯥꯝꯖꯤ ꯈꯜꯂ ꯎꯔꯦ
ꯎꯝ ꯈꯪꯕꯣꯟꯗꯦ ꯅꯨꯡ ꯅꯨꯡꯁꯤꯌꯦ ꯁꯦꯝꯦꯡꯕꯅꯦ ꯄꯪꯇꯥꯎꯧ ꯇꯧꯔꯤꯅꯦ ꯍꯥꯏꯅ ꯄꯪꯇꯥꯎ ꯇꯧꯔꯤꯅꯦꯕ
ꯎꯝ
ꯀꯅꯥꯅꯣ ꯍꯥꯏꯔꯁꯨ ꯈꯪꯗꯦ
ꯐꯨꯀꯤ ꯅꯅ
ꯍꯥ
ꯍꯨ ꯀꯦꯔ ꯁꯥ ꯑꯗꯨꯅꯤ ꯍꯥ
ꯎꯝ ꯗꯨꯅꯦ ꯀꯅꯥ ꯑꯗꯨꯅꯦ
ꯑꯗꯣ ꯅꯪꯗꯤ ꯑꯩꯉꯣꯟꯗ ꯅꯪꯗꯤ ꯌꯦꯡ ꯇꯧꯔꯛꯀꯅꯤꯗ ꯃꯔꯛ ꯃꯔꯛꯇ
ꯑꯥ ꯅꯪ ꯃꯤꯡꯐꯥꯎ ꯈꯪꯗꯦ
ꯎꯝ
ꯑꯩꯒꯤꯁꯨ ꯈꯪꯉꯔꯝꯕꯣꯏꯅ
ꯈꯪꯗꯦꯕꯩ ꯔꯣꯜꯖꯤꯛ ꯐꯣꯟ ꯇꯧꯔꯒ ꯀꯧꯏꯗꯣ
ꯅꯠꯇꯦ ꯍꯥꯏꯒꯤꯃꯤ ꯌꯦꯡ ꯇ ꯑꯗꯨꯗꯤ
ꯀꯩ ꯃꯤ ꯏꯪꯂꯤꯁꯀꯤ ꯃꯤꯥ
ꯎꯝ
ꯋꯥ ꯈꯪꯗ꯭ꯔꯦꯗ ꯍꯥꯏꯗꯤꯗ ꯑꯩꯗꯤ ꯑꯣꯏ ꯂꯩ ꯈꯪ
ꯑꯗꯨꯗꯤ ꯑꯩꯒꯤ ꯃꯤꯡ ꯑꯁꯦꯡ ꯅꯠꯇꯦ
ꯏꯊꯟꯗ ꯊꯣꯟꯕ ꯃꯤꯡ ꯑꯣꯏꯔꯝꯝꯕꯅꯤꯅꯪ
ꯎꯝ ꯏꯊꯅ ꯊꯣꯏꯕ ꯃꯤꯡꯅꯦ ꯑꯗꯨꯗꯤ
ꯎꯝ
ꯊꯣꯟꯕ ꯌꯥꯗꯕꯒꯤ ꯊꯣꯟꯕꯀꯣ ꯎꯄꯥꯏ ꯂꯩꯇꯕꯒꯤ ꯑꯁ ꯑꯁ
ꯍꯥꯏꯅ ꯍꯒꯅ ꯍꯥꯏꯒ
ꯎꯝ ꯁꯨꯝ ꯂꯩ ꯑꯩꯒꯤ ꯊꯕꯛꯒꯤꯀꯣ ꯎꯝ ꯑꯩꯒꯤ ꯑꯩꯈꯣꯏꯒꯤ ꯑꯩꯈꯣꯏꯒꯤ ꯑꯩꯈꯣꯏꯒꯤ ꯂꯣꯟꯒꯤ ꯃꯤꯡꯁ ꯊꯝꯗꯤ ꯃꯣꯏ ꯈꯪꯉꯦꯕ ꯑꯗꯨꯒꯤ ꯀꯧꯕ ꯍꯩꯔꯣꯏꯦꯕ ꯑꯗꯨꯒꯤ ꯑꯩꯅ ꯑꯩꯅ ꯏꯪꯂꯤꯁ ꯂꯣꯝꯗ ꯊꯝꯕ ꯃꯗꯨ ꯃꯩꯅ
ꯎꯝ ꯅꯪꯁꯨꯈꯣꯏ ꯄꯤꯌꯣꯔꯔꯣ
ꯄꯤꯌꯣꯔ ꯍꯅꯦ ꯀꯩꯅꯣ ꯄꯤꯌꯣꯔꯅ ꯑꯗꯨꯗꯤ ꯀꯩꯅꯣ ꯑꯩꯌꯥ ꯑꯩꯕꯨ ꯑꯃꯨꯛꯀ ꯀꯩ ꯈꯜꯂꯤꯅꯣ ꯑꯩꯍꯥꯛ ꯅꯪꯗꯤ ꯀꯔꯤ ꯈꯜꯂꯤꯅꯣ ꯀꯩ ꯃꯥꯟꯒꯦ ꯑꯩ
ꯑꯣꯏꯗꯕꯁꯨ ꯌꯥꯎꯋꯦꯗꯅ
ꯅꯪ ꯍꯧꯖꯤꯛ ꯑꯁꯦꯡꯕꯁꯦ ꯁꯤꯗ ꯗꯥꯏꯔꯦꯛ ꯂꯥꯏꯁ ꯑꯣꯏꯔꯝꯅꯤꯀꯣ
ꯍꯥꯥ
ꯁꯤꯗꯗꯤꯔ ꯂꯁꯨ ꯑꯣꯏꯔꯅꯤꯄ
ꯎꯝ ꯍꯣꯏ ꯁꯤ ꯗꯥꯏꯔꯦꯛ ꯂꯥꯛꯄꯁꯦ ꯁꯤ ꯁꯤ ꯂꯥꯛꯄ ꯃꯤꯡꯁꯦ ꯁꯤꯅꯤ ꯑꯩꯒꯤ ꯃꯤꯡꯅꯦ
ꯎꯝ
ꯑꯩꯒꯤ ꯃꯤꯡꯅꯦ ꯁꯤꯀꯣ
ꯑꯩ ꯃꯤꯡ ꯐꯖꯕꯅꯦ
ꯎꯝ
ꯏꯁꯥ ꯁꯟꯗ ꯑꯗꯨꯝ ꯊꯥꯒꯠꯆꯔꯤ
ꯑꯩ ꯃꯤꯡꯦ ꯐꯖꯥꯅꯤ ꯎꯤꯗ ꯃꯥꯅ ꯂꯥꯛꯗ
ꯁꯪꯕ꯭ꯔꯣ ꯌꯦꯡꯈꯤꯅꯦꯦ ꯎꯝ ꯑ ꯀ ꯌꯦ ꯑꯥ ꯐꯖꯩ ꯌꯥꯝꯅ ꯑꯌꯥ ꯍꯥꯏꯗꯤ ꯅꯨꯄꯤꯔꯣ ꯅꯨꯄꯥꯔꯣ ꯐꯖꯕ ꯈꯪꯕ ꯉꯝꯗꯣꯏꯅꯦ
ꯆ꯭ꯔꯝ ꯃꯅꯤꯃꯛ ꯃꯕꯤ ꯑꯏ
ꯃꯥꯅꯤ ꯃꯤ ꯑꯃꯇꯅꯤ
ꯎꯝ
ꯍꯧꯖꯤꯛꯀꯥꯟꯗꯤ ꯅꯨꯄꯤꯅꯦ ꯍꯥꯏꯕꯁꯨ ꯈꯪꯗ꯭ꯔꯦ ꯅꯨꯄꯥꯅꯤ ꯍꯥꯏꯕꯁꯨ ꯈꯪꯗ꯭ꯔꯦ ꯆꯥꯝꯃꯅꯦ ꯍꯥꯏ ꯑꯃ ꯍꯦꯛꯇꯅꯦ ꯑꯗꯨꯒꯤ ꯀꯥꯏꯔꯤꯗ ꯑꯃꯜ ꯍꯦꯛꯇ ꯑꯗꯨꯝ ꯀꯧꯁꯤꯜꯂꯣ ꯀꯩꯅꯣ ꯑꯗꯨꯝ ꯌꯥꯏꯌꯦ ꯆꯞꯄꯣꯠꯁꯨ ꯀꯨꯏꯅ ꯆꯥꯕ ꯌꯥꯗꯦ
ꯍꯨꯝ
ꯀꯕ꯭ꯔꯣ
ꯎꯝ ꯂꯩ ꯀꯩꯅꯣꯝ ꯑꯩꯅ ꯁꯤ ꯆꯥ ꯊꯛꯄꯗꯣ ꯀꯩꯅꯣ ꯇꯧꯈꯤꯕ ꯑꯗꯨꯒꯤ ꯅꯨꯡꯉꯥꯏꯖꯕ ꯂꯩꯗꯣ
ꯆꯂꯗꯤ ꯆꯥꯗ ꯑꯗꯨ ꯆꯥꯕ ꯍꯧꯒ꯭ꯔꯅꯤ ꯑꯩ ꯑꯗꯨ ꯂꯦꯞꯇꯕꯀꯣ
ꯆꯥꯗꯗꯤꯁꯨ ꯆꯥ ꯆꯥꯕꯁꯨ ꯌꯥꯏ
ꯎ ꯑ ꯐ ꯆ ꯍꯣꯏ ꯃꯥꯅꯤ ꯑꯩꯁꯨ ꯄꯥꯛꯆꯥꯥꯗꯤꯗ
ꯎꯝ ꯚ ꯃꯤ ꯁꯛꯄ ꯆꯩ
ꯍꯥꯏꯗꯤ ꯀꯃꯥꯏ ꯈꯪꯕ ꯎꯕ ꯍꯥꯏꯌꯨ ꯍꯥꯏꯌꯨ ꯑ
ꯎ ꯇꯃꯥꯏ ꯎꯔꯗꯅꯣ
ꯀꯃꯥꯏꯅ ꯎꯕ ꯅꯪꯗꯤ
ꯈꯪꯖ ꯂꯥꯏ ꯂꯩꯈ
ꯎꯝ ꯀꯔꯝꯕ ꯂꯥꯏꯅ ꯁꯥꯕꯅꯣ ꯑꯩꯁꯨ ꯏꯅꯤꯡꯉꯦ
ꯈꯪꯗꯦ ꯃꯪꯂꯥꯟꯗ ꯂꯥꯛꯑꯝꯅꯤꯪꯁꯦ
ꯐꯖꯩꯒ ꯍꯥꯏꯔꯌꯦꯦ ꯑꯩꯒꯤ ꯃꯪꯣꯏꯁꯨ ꯃꯪꯣꯏ ꯇꯥꯏꯕꯪꯈꯣꯏꯅꯦ ꯒ꯭ꯌꯥꯟ ꯇꯥꯗ꯭ꯔꯣꯏꯅꯦ
ꯍꯣꯏ ꯃꯪ ꯑꯗ ꯂꯁꯥꯁ ꯂꯏ ꯏꯃ ꯆꯄꯪ꯭ꯔꯦ ꯎ
ꯑꯗ ꯑꯩꯁꯨ ꯑꯁ ꯑꯩꯁꯨ ꯁ ꯇꯨꯝꯐꯝꯨꯝ ꯆꯥꯕ ꯈꯪꯗꯣꯏꯩꯅ ꯌꯦꯡꯅꯤꯡꯉꯤꯅꯦꯀꯣ ꯑꯗꯨ ꯀꯃꯥꯏꯅ ꯇꯧꯕꯖꯠꯅꯣ ꯍꯦꯜꯂꯣꯏꯔꯣ ꯍꯦꯜꯂꯣꯏꯔꯣ
ꯍ ꯂꯣꯏꯅꯤ ꯍꯦꯜꯂ ꯂꯩ ꯏꯅꯤ ꯍꯦꯟꯅ ꯇꯣꯡ
ꯎ ꯍꯦꯜꯂꯣꯏ ꯍꯦꯜꯂꯣꯏꯇꯣꯝꯕꯤꯗꯤ ꯀꯤ ꯍꯦꯟꯕ꯭ꯔꯣ ꯀꯃꯥꯏꯅ ꯇꯧꯕ꯭ꯔꯣ
ꯍꯣꯏ ꯑꯇꯣꯝ ꯃꯤꯅ ꯂꯩꯍꯧꯈ꯭ꯔ ꯀꯥꯟꯅꯤꯗ ꯆꯥꯡꯗꯝꯝꯅꯐꯝ ꯂꯩꯇ꯭ꯔꯦ ꯅꯪ ꯎꯕꯁꯤꯗ
ꯑꯁ ꯑꯩꯗꯤ ꯏ ꯀꯥꯏꯕꯅ ꯀꯗꯥꯏꯅꯣ ꯑꯩꯒꯤ ꯃꯥꯏꯁꯤꯦ ꯀꯗꯥꯏꯅꯣ ꯂꯣꯠꯂꯨꯔꯒꯦ ꯊꯦꯡꯒꯨꯗ ꯂꯣꯠꯂꯨꯔꯒꯦ ꯊꯦꯡꯒꯨꯗ ꯊꯦꯡꯒꯨꯗ ꯂꯣꯠꯂꯨꯔꯒꯦ
ꯊꯦꯡꯒꯨ ꯑꯩ ꯃꯥꯏ ꯊꯝꯐꯝ ꯈꯪꯗꯣꯔꯦ ꯑꯩ ꯂꯣꯠꯂꯨꯔꯒꯦ ꯍꯥꯏꯅ ꯃꯥꯅ ꯂꯥꯛꯑꯣ ꯂꯥꯛꯑꯣ ꯂꯥꯛꯑꯣ ꯂꯑꯣ